ꯍꯜꯂꯣ ꯆꯥꯛ ꯆꯥꯅꯔꯕꯣ
ꯀꯩꯗꯧꯕꯤꯔꯤꯅꯣꯕꯣ
ꯍꯥꯥ
ꯀꯩꯗꯧꯕꯤꯔꯤꯅꯣꯕꯣ
ꯑꯣ ꯑꯩꯁꯦ ꯂꯦꯞꯄꯝꯃꯤꯅꯦ ꯂꯦꯞꯄꯗ ꯑꯃꯨꯛ ꯂꯦꯞ ꯑꯃꯨꯛ ꯐꯝ ꯑꯃꯨꯛ ꯆꯠ ꯁꯨꯃꯥꯏ ꯁꯨꯝ ꯇꯧꯔ ꯂꯩꯔꯤꯔꯤ ꯑꯃꯨꯛ ꯑꯥ ꯑ ꯋꯥꯂꯝꯃꯦ ꯑꯗꯨ
ꯎꯝ ꯅꯣꯡꯃꯅꯦ
ꯍ ꯑ
ꯄꯥꯠ ꯄꯥꯠꯌꯥꯏꯗ ꯌꯨꯝ ꯂꯩꯗꯅ ꯍꯧꯖꯤꯛꯀꯥꯟꯗꯤ
ꯑ ꯑ ꯑ
ꯑꯗꯨꯗ ꯑꯣꯏꯅ ꯂꯩꯔꯨꯁꯦ ꯅꯨꯃꯤꯗꯥꯡ ꯑꯃ
ꯑꯩꯁꯨ ꯄꯥꯝꯃꯦ ꯑꯗꯨꯃꯥꯏꯅ ꯂꯩꯕ ꯑꯃꯨꯛꯐꯥꯎ ꯍꯦꯛ ꯇꯧꯖꯗ ꯇ꯭ꯔꯦ ꯑꯐꯣꯏ ꯇꯧꯖꯗ꯭ꯔꯦ ꯑꯗꯨꯏ ꯃꯍꯥꯎꯗꯣ ꯀꯃꯥꯏꯅ ꯇꯧꯕꯅꯣ ꯈꯪꯗꯦ
ꯑꯩ ꯅꯨꯃꯤꯗꯥꯡ ꯂꯦꯛꯄꯤꯗꯤ ꯅꯠꯇꯕꯤꯗ ꯅꯨꯡꯊꯤꯟꯗ ꯆꯥꯛ ꯆꯥꯎꯔꯦꯕ
ꯅꯨꯉꯥꯏꯕꯔꯣ
ꯎꯝ ꯈꯨꯅꯨꯡꯉꯥꯏ ꯑꯃ ꯈꯨꯅꯨꯡꯉꯥꯏ ꯑꯃ ꯂꯩꯇ꯭ꯔꯦ ꯏꯉꯣ
ꯑꯣ
ꯌꯥꯝ ꯅꯨꯡꯉꯥꯏ
ꯑꯣ
ꯏꯃꯥꯟꯅꯕꯤ ꯏꯃꯥꯟꯅꯕ ꯆꯠꯄꯅꯦꯕ ꯑꯩꯈꯣꯏꯒꯤ ꯑꯔꯣꯏꯕꯒꯤ ꯑꯆꯧꯕ ꯂꯥꯏꯔꯤꯛ ꯐꯣꯡꯕꯒꯤ ꯊꯕꯛ ꯑꯃ ꯂꯩꯗꯅ
ꯑ ꯑ ꯑ ꯑ
ꯑꯗꯨꯒꯤ ꯂꯣꯏꯕꯒꯤ ꯑꯩꯈꯣꯏꯗꯣ ꯑꯩꯈꯣꯏꯒꯤ ꯇꯥꯃꯤꯟꯅꯕ ꯀꯥꯡꯕꯨꯗꯣ ꯅꯨꯡꯉꯥꯏ ꯐꯣꯡꯗꯣꯛꯄ ꯑꯣꯏꯅ ꯆꯠꯂꯨꯕꯅꯦꯕ
ꯑꯣ ꯅꯣꯏꯃꯤ ꯀꯌꯥ ꯆꯠꯀꯦ
ꯑꯩꯈꯣꯏ ꯅꯤꯄꯥꯥꯟꯃꯨꯛ ꯆꯠꯂꯦ ꯒꯥꯔꯤ ꯑꯃꯗ
ꯑꯣ ꯑꯣ ꯑꯗꯨꯗꯤ ꯌꯥꯝꯗꯦꯀꯣ
ꯎꯝ ꯃꯤꯁꯨ ꯌꯥꯝꯗꯕꯒꯤ ꯍꯥꯏꯗꯤ ꯌꯥꯝ ꯌꯥꯝꯗꯕꯁꯨ ꯑꯣꯏꯗ꯭ꯔꯦ ꯌꯥꯝ ꯌꯥꯝꯕꯁꯨ ꯑꯣꯏꯗ꯭ꯔꯤꯗꯅ
ꯍꯣꯏ ꯑꯗꯨ ꯅꯨꯡꯉꯥꯏꯅꯤꯌꯦ
ꯂꯥꯡꯕꯗ ꯅꯨꯡꯉꯥꯏꯕꯗꯣ ꯑꯁ ꯑꯩ ꯉꯡꯖꯩ ꯏꯁꯩꯁꯦ ꯄꯪꯁꯛꯇ ꯁꯛꯄꯅꯤ꯫
ꯑꯣ ꯏꯁꯩꯒꯤ ꯏꯁꯩꯒꯤ ꯑꯣꯖꯥꯅꯤ ꯀꯩꯅꯣ ꯑꯗꯨꯗꯤ꯫ ꯑꯗꯨꯕꯨꯗꯤ
ꯑꯩꯅꯅꯦ ꯑꯗꯨ ꯍꯥꯏꯔꯒ ꯏꯁꯩꯁꯦ ꯁꯛꯑꯅꯤꯗꯅ,
ꯎꯝ
ꯑꯍꯥꯟꯕꯗꯗꯤ ꯑꯩꯁꯦ ꯃꯣꯏꯁꯦ ꯍꯥꯏꯔꯞ ꯏꯀꯥꯏꯔꯝꯃꯦꯕ,
ꯎꯝ
ꯆꯠꯃꯤꯟꯅꯕꯁꯤꯗꯩꯗꯤ ꯁꯨꯝ ꯑꯩꯒꯤ ꯑꯁꯦꯡꯕ ꯃꯁꯦꯠꯀ ꯁꯨꯝ ꯎꯔꯛꯑꯦ꯫
ꯎꯝ
ꯏꯁꯩꯁꯦ ꯄꯪꯁꯛꯂꯛꯇ ꯁꯛꯈ꯭ꯔꯦ ꯒꯥꯔꯤ ꯃꯅꯨꯡꯗꯁꯨ ꯀꯩꯗꯁꯨ꯫
ꯒꯥꯔꯤꯗꯨꯁꯨ ꯑꯩꯗꯤ ꯄꯤꯛꯄꯅꯤꯅ, ꯑꯩꯒꯤ ꯇꯣꯉꯥꯟꯅ ꯐꯝꯐꯝ ꯊꯝꯕꯤꯗꯦꯕ ꯈꯪꯕ꯭ꯔꯥ ꯃꯣꯏꯅ꯫
ꯃꯆꯤ ꯑꯃ ꯏꯃꯥꯟꯅꯕꯤꯗ ꯐꯝꯃꯦꯕ꯫
ꯏꯃꯥꯟꯅꯕꯤꯅ ꯄꯥꯝꯕꯤꯔꯦ꯫ ꯄꯝꯃꯁꯨ ꯑꯗꯨꯝ ꯃꯥꯒꯤ ꯃꯊꯛꯇ ꯇꯧꯔꯒ ꯑꯩꯗꯣ ꯃꯃꯥꯡꯗꯁꯨ ꯐꯝꯍꯜꯂꯦ꯫
ꯎꯝ
ꯑꯗꯨꯒ ꯃꯃꯥꯡꯒꯤꯗꯨꯗ ꯆꯣꯡꯈꯠꯂꯞ ꯇꯧꯔ ꯐꯝꯃꯒ ꯍꯦꯛꯇ ꯁꯛꯀꯥꯏꯕꯅꯤ꯫
ꯎꯝ ꯇꯧꯒꯗꯕꯅꯤ꯫
ꯏꯃꯥꯟꯅꯕꯤ ꯏꯃꯥꯟꯅꯕꯗꯨꯗ ꯑꯣꯟꯁꯤꯟ ꯑꯣꯟꯁꯤꯟꯗ ꯒꯥꯔꯤ ꯊꯧꯔꯤꯗꯨꯗ ꯈꯨꯠ ꯁꯥꯥ ꯊꯤꯟꯗꯅ ꯍꯦꯛꯇ ꯁꯠꯇꯣꯛꯄꯅꯦ꯫
ꯇꯧꯒꯗꯕꯅꯦ ꯑꯃꯨꯛ ꯑꯃꯨꯛ ꯆꯠꯊꯣꯛꯄꯗ ꯇꯦꯟ ꯇꯦꯟ ꯂꯥꯡꯊꯣꯛꯀꯗꯕꯅꯤ꯫
ꯑꯗꯩꯗꯤ ꯑꯩꯅ ꯊꯥꯔꯛꯄ ꯏꯁꯩ ꯃꯈꯩꯁꯦ ꯃꯣꯏꯁꯨ ꯌꯥꯝ ꯅꯨꯡꯉꯥꯏꯔ ꯃꯥꯜꯂꯦꯕ꯫
ꯎꯝ
ꯑꯗꯨꯒ ꯃꯊꯪꯒꯤ ꯑꯩꯈꯣꯏꯒꯤ, ꯂꯥꯏꯔꯤꯛ ꯇꯝꯐꯝꯗꯨꯒꯤ ꯄꯨꯂꯞ ꯑꯣꯏꯅ ꯑꯣꯖꯥꯈꯩꯒ ꯄꯨꯜꯂꯞ ꯆꯠꯃꯤꯟꯅꯕ ꯑꯃ ꯌꯥꯎꯋꯦꯕ, ꯍꯟꯗꯛ ꯀꯨꯏꯗ꯭ꯔꯤꯉꯩꯗ ꯑꯥ ꯀꯣꯟꯅ꯫ ꯄꯔꯤꯈ꯭ꯌꯥ ꯂꯣꯏꯔꯒ ꯆꯠꯈꯤꯕꯅꯦꯕ꯫
ꯎꯝ
ꯑꯗꯨꯗꯨꯁꯨꯅꯦ ꯏꯃꯥꯟꯅꯕ ꯃꯈꯩꯁꯤꯅ ꯑꯩꯉꯣꯟꯗ ꯀꯩꯗꯧꯔꯦ? ꯅꯪ ꯉꯁꯤ ꯂꯥꯡꯗ꯭ꯔꯗꯤ ꯀꯩꯗꯧꯔꯦ ꯀꯩꯗꯧꯔꯦ ꯑꯣꯟꯊꯧ ꯑꯩ ꯂꯥꯡꯗꯕꯗꯣ ꯃꯣꯏ ꯌꯥꯝ ꯅꯨꯡꯉꯥꯏꯇꯦꯌꯦ꯫
ꯎꯝ ꯑꯗꯨꯕꯨꯗꯤ ꯑꯩꯈꯣꯏꯁꯨ ꯍꯥꯟꯅ ꯍꯥꯏꯗꯨꯗꯤ ꯑꯩꯈꯣꯏ ꯆꯠꯄ ꯀꯥꯟꯗ ꯑꯃ, ꯑꯆꯧꯕ ꯊꯧꯔꯝꯗꯨꯒꯤ ꯍꯣꯏ ꯍꯣꯏ꯫
ꯑꯗꯨꯏ ꯅꯨꯃꯤꯠꯇꯨꯁꯨ ꯌꯥꯝ ꯅꯨꯡꯉꯥꯏꯀꯣ꯫
ꯎꯝ ꯑꯗꯣ ꯃꯤꯅꯗꯤ ꯑꯈꯪꯕ ꯃꯤꯅꯕꯨꯗꯤ ꯐꯕꯀꯣ ꯑꯇꯣꯞꯄ ꯃ ꯄꯥꯟꯒꯤ ꯃꯤꯅ ꯂꯥꯛꯄꯗꯗꯤ ꯌꯥꯝꯅ ꯀꯩꯅꯣ ꯑꯣꯏꯅ ꯎꯕꯤꯕꯗꯣ꯫
ꯎꯝ ꯎꯝ
ꯃꯣꯏꯁꯨ ꯄꯨꯔꯥ ꯕꯦꯔꯥꯅꯦ ꯍꯥꯏꯕ ꯃꯣꯏꯗꯤ ꯋꯥꯈꯜꯗꯣ꯫
ꯍꯣꯏ ꯍꯣꯏ
ꯃꯣꯏ ꯐꯠꯇꯕ, ꯃꯣꯏꯒꯤꯗꯣ ꯌꯥꯝꯅ ꯁꯦꯡꯇꯣꯛꯆꯔꯛꯇ꯭ꯔꯣ?
ꯎꯝ ꯑꯗꯒꯤꯗꯤꯅꯦ ꯑꯩꯗꯣ ꯒꯥꯔꯤ ꯃꯅꯨꯡꯗꯅꯦ ꯒꯥꯔꯤ ꯑꯆꯧꯕꯗ ꯆꯠꯂꯤꯗꯅ ꯑꯩꯈꯣꯏꯗꯣ ꯃꯌꯥꯝ ꯑꯩꯈꯣꯏ ꯆꯠ ꯄꯅꯤꯅ ꯑꯩꯒꯤ ꯀꯥꯈꯠꯂꯛ ꯀꯥꯟꯁꯤꯗꯅꯦ ꯄꯥꯠꯇꯒꯤ ꯀꯥꯔꯛꯄ
ꯑꯥ
ꯀꯥꯔꯛꯀꯥꯟꯁꯤꯗ ꯑꯩꯒꯤ ꯐꯝꯐꯝꯁꯦ ꯏꯃꯥꯟꯅꯕ ꯑꯃꯅ ꯃꯨꯜꯂꯝꯃꯕ
ꯑꯥ ꯑꯥ
ꯑꯗ ꯑꯩꯁꯦ ꯐꯝ ꯇ꯭ꯔꯦꯗꯅꯥ
ꯑꯥ
ꯑꯩꯁꯦ ꯀꯔꯥꯏꯗꯩꯅꯣ ꯈꯪꯗꯦ ꯑꯩꯒꯤ ꯃꯆꯤꯡ ꯑꯝ ꯇꯧꯔꯒ ꯄꯤꯡ ꯂꯥꯎ ꯁꯧꯒꯠꯈ꯭ꯔꯦꯕꯥ
ꯑꯥ
ꯋꯥ ꯂꯥꯟ ꯀꯩꯝ ꯉꯥꯡꯗꯕꯤ ꯑꯩꯁꯦ ꯇꯨꯃꯤꯟ ꯆꯞ ꯌꯨꯡꯉꯒ ꯏꯃꯥꯟꯅꯕꯤ ꯑꯃꯩ ꯃꯊꯛꯇ ꯐꯝꯃꯦꯕ ꯒꯥꯔꯤ ꯑꯆꯧꯕꯗꯨꯗꯁꯨ
ꯑꯥ
ꯑꯗꯩꯗꯤ ꯃꯣꯏ ꯃꯈꯩꯁꯦ ꯏꯃꯥꯟꯅꯕ ꯃꯈꯩꯁꯦ ꯑꯩꯉꯣꯟꯗ ꯄꯨꯂꯞ ꯑꯣꯟꯊꯔꯒ ꯅꯪ ꯀꯩꯗꯧꯔꯒꯦ ꯅꯪ ꯀꯩꯗꯧꯔꯒꯦ ꯑꯗꯨꯝ ꯇꯧꯔꯦꯕꯀꯣ
ꯍꯣꯏ
ꯑꯩꯅ ꯀꯩꯁꯨ ꯇꯧꯗꯦ ꯑꯩꯉꯣꯟꯗ ꯋꯥ ꯑꯝꯇ ꯉꯥꯡꯉꯛꯀꯅꯣ ꯑꯩ ꯀꯩꯝ ꯉꯥꯡꯅꯤꯡꯗꯦ ꯈꯣꯠꯇꯦꯅ ꯇꯨꯃꯤꯟꯅ ꯑꯗꯨꯝ ꯐꯝꯃ ꯂꯩꯔꯦ ꯑꯗꯨꯒ ꯏꯃꯥꯟꯅꯕ ꯑꯃꯅ ꯑꯩꯉꯣꯟꯗ ꯍꯩ ꯃꯍꯤ ꯄꯤꯔꯦꯕ ꯁꯦ ꯅꯪ ꯁꯤ ꯊꯛꯑꯣ ꯁꯥꯎꯕ ꯐꯅꯕ ꯈꯣꯠꯅꯕ ꯇꯧꯔꯦ ꯑꯗꯩꯗꯤ ꯑꯩꯅ ꯏꯁ ꯢꯁꯤꯡꯁꯦ ꯀꯥꯔꯛꯇꯅ ꯈꯔ ꯉꯥꯡꯅꯤꯡ ꯉꯥꯡꯅꯤꯡ ꯂꯩꯕꯒ ꯎꯝ ꯅꯪꯒꯤ ꯍꯩ ꯃꯍꯤꯗꯣ ꯑꯩ ꯊꯛꯇꯧꯕ ꯅꯠꯇꯦ ꯊꯣꯡꯅꯥꯎꯁꯤꯗ ꯄꯥꯏꯔ ꯂꯪꯊꯣꯛꯀꯣ ꯇꯧꯔꯦ
ꯏꯃꯥꯟꯅꯕꯗꯣ ꯇꯥꯉꯛ ꯇꯥꯉꯛ ꯌꯦꯡꯉꯝꯃꯒ ꯑꯣꯟꯊꯣꯛꯈ꯭ꯔꯦ ꯃꯥ ꯃꯥꯏ ꯐꯝꯕꯝꯗꯣ ꯐꯝꯃꯣ ꯂꯥꯎ ꯐꯝꯃꯣ ꯂꯥꯎ ꯇꯧꯔꯦ ꯑꯩꯅ ꯐꯝꯃꯣꯏ ꯀꯩꯗꯧ ꯐꯝꯗꯣꯏꯅꯣ ꯍꯥꯏ ꯑꯝꯇ ꯐꯝꯗ꯭ꯔꯦ ꯑꯗꯩꯗꯤ ꯁꯨꯝ ꯏꯁꯩꯁꯦ ꯊꯥꯒꯠꯂꯛ ꯄꯅ ꯑꯩꯁꯦ ꯁꯥꯎꯕꯁꯦ ꯁꯥꯎꯕ ꯉꯝꯃꯛꯇ꯭ꯔꯦꯕ ꯏꯁꯩꯁꯦ ꯁꯛꯅꯤꯡꯕꯅ
ꯍꯣꯏ
ꯑꯗꯩꯗꯤ ꯃꯅꯤꯡꯁꯤꯗ ꯍꯧꯒꯠꯂꯦ
ꯎꯝ
ꯒ꯭ꯌꯥꯟꯃꯦꯟ ꯇꯥꯍꯧꯗꯕꯤꯗ ꯑꯗꯨꯝ ꯆꯣꯡ ꯂꯩꯔꯝꯃꯦ
ꯑꯁ ꯒ꯭ꯌꯥꯟ ꯇꯥꯔꯛꯄꯗ ꯍꯥꯢꯌꯣ ꯎꯝ ꯁꯤꯔꯦꯗ ꯎꯝꯝ ꯎꯝ ꯃꯤ ꯂꯥꯡ
ꯎꯝ ꯑꯗꯨꯒ ꯑꯦ ꯑꯗꯨ ꯇꯧꯔꯤꯉꯩꯗꯅꯦ ꯏꯃꯥꯟꯅꯕꯤ ꯑꯃꯒꯤ ꯊꯥꯡꯖꯤꯡ ꯂꯩꯔꯛꯄ
ꯎꯝ
ꯇꯨꯁꯤꯟꯕꯁꯤꯗ ꯊꯥꯡꯖꯟꯁꯤꯗ ꯊꯤꯜꯂꯕ
ꯑꯥ
ꯒ꯭ꯌꯥꯟ ꯈꯪꯇꯥ ꯇꯥꯏꯉꯣ
ꯑꯣꯝ
ꯑ
ꯎꯝ ꯑꯩꯗ ꯈꯪꯉꯦ ꯎ ꯎ ꯍ ꯎꯝ ꯑ
ꯈꯪꯄꯦ ꯈꯪꯉꯦ
ꯑꯩꯁꯦ ꯀꯣꯛ ꯉꯥꯎ ꯐꯠꯂꯛꯂꯦꯕꯣ
ꯀꯩꯒꯤꯅꯣ
ꯇꯤꯗꯕ꯭ꯔꯣ
ꯇꯥꯗꯦ ꯇꯥꯗꯦ
ꯑꯣ ꯍꯥꯏꯗꯤ ꯄꯨꯛꯁꯤ ꯁꯨꯝ ꯆꯥꯈꯠꯂꯛꯂꯦ ꯍꯥꯏꯕ ꯎꯝ ꯑꯗꯣ ꯅꯣꯏꯒꯤ ꯑꯗꯨꯒꯤ ꯂꯝꯀꯣꯏ ꯆꯠꯄꯗꯣ
ꯎ
ꯑꯗꯨꯗ ꯑꯗꯨ ꯀꯩ ꯀꯩꯗꯤ ꯆꯂꯀꯦ
ꯑꯁ ꯄꯥꯠ ꯃꯐꯝꯗ ꯆꯠꯂꯗꯣꯏꯏꯗ
ꯑꯣ ꯀꯣꯏꯐꯝ ꯂꯩꯇꯦꯀꯣ ꯌꯥꯝꯅ
ꯂꯝ ꯀꯣꯏꯕ ꯇꯝꯃꯃꯤꯅ ꯂꯝ ꯀꯣꯏꯕ ꯂꯩꯇ꯭ꯔꯦꯗꯅ
ꯎꯝ
ꯑꯗꯨꯅ ꯄꯥꯠꯇ ꯑꯗꯨꯝ ꯄꯨꯕꯤꯅꯦ ꯃꯣꯏꯁꯨ ꯎꯄꯥꯏ ꯂꯩꯇꯦ
ꯍꯣꯏ ꯑꯣ
ꯏꯊꯠ ꯏꯊꯠꯀꯤ ꯄꯥꯠꯇꯣ ꯑꯗꯨꯒ
ꯑꯣ ꯑ ꯑꯩꯈꯣꯏ ꯑꯣꯏꯕꯨ ꯑꯣꯏꯒꯗ꯭ꯔꯣ ꯑꯩꯈꯣꯏꯅꯒ ꯆꯠꯁꯤ ꯀꯥꯏꯅꯒ ꯍꯥꯏꯅꯩꯁꯦ
ꯍꯥꯏꯕꯨ ꯍꯥꯏꯔꯗꯤ ꯑꯣꯏꯕꯨꯗꯤ ꯑꯣꯏꯔꯔꯣꯏꯗꯕꯅꯤ ꯑꯩꯈꯣꯏꯒꯤ ꯋꯥꯁꯦ
ꯍꯥꯏꯗꯤ ꯑꯩꯈꯣꯏꯗꯤ ꯃꯈꯣꯡ ꯃꯔꯤ ꯄꯥꯟꯕꯁꯨ ꯑꯝꯇ ꯂꯩꯇꯦ
ꯑꯗꯨꯕꯨꯗꯤ ꯀꯩꯒꯤ ꯋꯥꯔꯅꯤꯒꯦ ꯃꯔꯤ ꯄꯥꯟꯕ ꯅꯠꯇ꯭ꯔꯁꯨ ꯇꯔꯨꯛ ꯄꯥꯟꯕ ꯑꯣꯏꯔꯁꯨ ꯊꯣꯡꯉꯒ ꯆꯠꯍꯜ ꯂꯣꯏꯔꯦ
ꯑꯦ ꯑꯗꯨꯁꯨ ꯌꯥꯕꯗꯤ ꯌꯥꯏꯗꯣꯏꯁꯨ ꯑꯣꯏꯒꯗꯕ ꯑꯃ ꯏꯃꯥꯟ ꯃꯥꯟꯗꯦꯗ
ꯑꯩꯁꯨ ꯈꯜꯂꯤ
ꯑ ꯎꯝ ꯎꯝ ꯄꯥꯝꯕꯨꯗꯤ ꯄꯥꯝꯃꯦ ꯑꯗꯣ ꯃꯔꯨ ꯑꯣꯏꯅ ꯑꯗꯨꯝ ꯑꯩꯈꯣꯏ ꯇꯝ ꯍ ꯍꯣꯏ ꯍꯣꯏ ꯍꯣꯏ ꯑꯩꯈꯣꯏ ꯇꯤꯟꯅꯕ ꯃꯁꯦꯟ ꯍꯦꯟꯅꯁꯨ ꯆꯠꯅꯤꯡꯉꯦ ꯑꯗꯨꯒ ꯍꯪꯅꯤꯡꯉꯤ ꯍꯥꯏꯇꯥꯔꯦ ꯅꯨꯃꯤꯗꯥꯡꯒꯤ ꯚ꯭ꯌꯨꯅ ꯀꯃꯥꯏꯅ ꯇꯧꯕꯅꯣ ꯑꯌꯨꯛꯇꯅ ꯀꯃꯥꯏꯅ ꯇꯧꯔꯤ ꯌꯦꯡꯅꯤꯡꯕ꯭ꯔꯣ
ꯍꯣꯏ ꯑꯗꯣ ꯅꯥꯀꯣꯡ ꯊꯥꯕꯤ ꯑꯐꯕ ꯑꯃ ꯄꯥꯏꯕꯁꯨ ꯗꯔꯀꯥꯔ ꯇꯥꯔꯌꯦ ꯑꯗꯨꯗ
ꯃꯥꯅꯦ ꯃꯥꯅꯦ ꯆꯠꯂꯨꯕꯗꯣ ꯃꯤꯠꯅ ꯎꯔꯛꯄꯗꯣ ꯈꯜꯂꯗꯤ ꯀꯥꯎꯈꯔꯅꯤ ꯄꯣꯠ ꯀꯩꯀꯥ ꯈꯔ ꯂꯧꯍꯧꯕꯁꯤꯅꯗꯤ ꯐꯩꯗꯅ ꯍꯣꯏ ꯃ ꯍ ꯑꯗꯨꯗꯨꯅ ꯃꯤꯠꯁꯤꯅꯦ ꯎꯔꯤ ꯈꯨꯗꯤꯡꯒꯤ ꯌꯦꯡꯗꯣꯏꯅꯦꯕ
ꯑꯅꯦ ꯑꯁ ꯑꯩꯗꯤ ꯑꯃꯨꯃꯨꯛꯅꯦ ꯑꯩꯈꯣꯏ ꯃꯌꯥꯝ ꯆꯠꯈꯤꯕꯒꯤꯗꯣ ꯂꯝ ꯀꯣꯏꯕ
ꯑ ꯑ ꯑꯥꯑꯥ
ꯒꯥꯔꯤ ꯃꯅꯨꯡꯗꯥ ꯆꯣꯡꯕ ꯈꯣꯠꯄ ꯇꯧꯕꯗꯣ ꯌꯦꯡꯉꯤꯅꯦ ꯅꯨꯡꯁꯤꯗꯅ
ꯑꯦ ꯑꯩꯁꯨ ꯑꯃꯨꯛ ꯌꯦꯡꯉꯤꯅꯦ ꯍꯥꯏꯗꯤꯅꯦ ꯏꯁꯇꯣꯔꯦꯖ ꯀꯩꯀꯥꯁꯦ ꯐꯨꯜ ꯑꯣꯏꯁꯜꯂꯛꯄꯒꯤꯀꯣ
ꯎꯝ
ꯀꯩꯒꯨꯝꯕ ꯈꯔꯗꯤ ꯀꯛꯇꯕꯗꯤ ꯌꯥꯗꯕ ꯑꯗꯨ ꯍꯥꯏꯗꯤ ꯏꯃꯥꯟꯅꯕꯤꯒ ꯅꯝꯈꯤꯕ ꯈꯣꯠꯈꯤꯕꯁꯦ ꯁꯨꯝ ꯀꯛ ꯍꯦꯛ ꯀꯛꯄ ꯉꯝꯗꯕ ꯚꯤꯗꯤꯑꯣ ꯑꯣꯏꯒꯦꯔꯥ ꯑꯃ ꯑꯣꯏꯒꯦꯔꯥ ꯑꯗꯨꯅ ꯑꯗꯨꯝꯅꯦ ꯈꯪꯉꯕ ꯑꯁ ꯀꯔꯏꯗ ꯀꯔꯝꯕ ꯀꯀꯛꯁꯥꯒꯦ ꯊꯤꯕꯗ
ꯑꯩ ꯅꯍꯥꯟ ꯄꯨꯜꯂꯞ ꯄꯣꯛꯈꯥꯏꯗꯧꯔꯝꯃꯝꯃꯦ ꯑꯩꯒꯤ ꯅꯥꯀꯣꯡ ꯇꯥꯟꯅꯕꯤꯁꯦ ꯊꯠꯃꯟꯗꯅ
ꯑꯩꯁꯨꯅꯤ ꯃꯤ ꯍꯣꯏ ꯑꯗꯨ ꯍꯣꯏ ꯍꯣꯏ ꯑꯗꯨꯅ ꯑꯩꯗꯤ ꯋꯥꯈꯜꯁꯦ ꯑꯇꯣꯞꯄ ꯈꯜꯂꯛꯑꯕꯅꯦꯕ ꯑꯇꯣꯞ ꯑꯇꯣꯞꯄ ꯍꯥꯡꯉꯒ
ꯑꯔꯣꯟꯕ ꯑꯣꯏꯅ ꯁꯨꯝ ꯊꯥꯒꯠꯂꯒ ꯍꯣꯏ ꯍꯣꯏ ꯑꯗꯨ ꯈꯟꯖꯟ ꯂꯥꯛꯑꯕꯅꯦ ꯍꯥꯏꯕ
ꯑꯗꯨꯃꯥꯏꯅ ꯊꯝꯃꯁꯨ ꯌꯥꯖꯠꯅꯤ ꯑꯩ ꯍꯥꯟꯅ ꯊꯝꯃꯝꯃꯦꯕ
ꯑꯥ
ꯑꯗꯨꯃꯥꯏꯅ ꯁꯦꯝꯃ ꯁꯦꯝꯃꯒ ꯑꯩꯒꯤ
ꯑꯥꯑꯥ
ꯑꯗꯨꯒ ꯑꯩꯒꯤ ꯅꯥꯀꯣꯡ ꯇꯥꯛꯄꯤꯁꯦ ꯑꯃ ꯁꯤꯟꯕꯗꯅꯦ ꯑꯩꯒꯤ ꯑꯣꯏꯖꯕ ꯏꯁꯥꯒꯤ ꯂꯩꯖꯕ ꯄꯣꯠꯇꯣ ꯃꯥꯡꯈ꯭ꯔꯕ ꯀꯌꯥꯝ ꯄꯥꯝꯃꯣꯏ ꯈꯪꯕ꯭ꯔꯥ ꯑꯩꯒꯤ ꯊꯝꯕ ꯃꯌꯥꯝꯗꯣ ꯑꯁ ꯄꯥꯝꯃꯨꯖꯥꯠꯅꯤ ꯊꯝꯖꯤꯟꯖꯔꯒꯁꯤ
ꯑꯗꯨꯅꯦ ꯍꯥꯏꯗꯤ ꯏꯁꯥꯅ ꯄꯥꯝꯅ ꯂꯧꯈꯤꯕ ꯉꯥꯛ ꯑꯣꯏꯕꯅꯤꯅ ꯑꯝꯇ ꯀꯛꯅꯤꯡꯗꯕꯗꯣ ꯈꯪ ꯑꯃꯒꯤꯁꯨ ꯑꯃꯒꯤꯁꯨ ꯑꯗꯨꯅꯦꯕ ꯇꯧꯔꯤꯁꯦ ꯑꯗꯒꯤ ꯑꯩꯈꯣꯏꯒꯤ ꯅꯥꯀꯣꯡ ꯗꯥꯕꯤꯁꯤꯅ ꯍꯦꯛꯇ ꯇꯥꯡꯉꯒ ꯌꯥꯝꯅ ꯆꯟꯕꯗꯨꯁꯨ ꯅꯠ ꯇꯦ
ꯑꯗꯨꯅꯦ
ꯑꯗꯣ ꯄꯨꯡ ꯀꯌꯥꯗ ꯇꯨꯝꯗꫭꯏꯅꯣ
ꯍꯥ
ꯄꯨꯡ ꯀꯌꯥꯗ ꯇꯨꯝꯗꯣꯏꯅꯣ
ꯄꯨꯡꯁꯦ ꯑꯩꯒꯤꯁꯦ ꯇꯨꯝꯕ ꯍꯥꯏꯕ ꯃꯇꯝ ꯑꯃꯗꯤ ꯂꯩꯖꯗ꯭ꯔꯦ ꯑꯩ ꯏꯁꯥ ꯌꯥꯝꯅ ꯑꯩꯁꯦ ꯕꯦꯕꯥꯔ ꯌꯥꯎꯖꯗꯕ ꯃꯤꯅꯦ
ꯍꯣꯏ ꯏꯁꯥꯅ ꯏꯁꯥꯗ ꯕꯦꯕꯥꯔ ꯂꯩꯖꯗꯕ
ꯎꯝ ꯕꯦꯕꯥꯔ ꯂꯩꯖꯗꯕ ꯃꯤꯅꯦ ꯇꯨꯝꯅꯤꯡꯕ ꯃꯇꯝꯗ ꯀꯣꯛ ꯇꯨꯝꯅꯤꯡꯕ ꯃꯇꯝꯗ ꯀꯣꯛ ꯇꯨꯝꯕ ꯆꯥꯅꯤꯡꯕ ꯃꯇꯝꯗ ꯀꯣꯛ ꯆꯥꯕ
ꯑꯗꯨꯅꯦ ꯇꯧꯔꯤꯁꯦ ꯁꯤꯗꯗꯤ
ꯃꯥꯅꯦ ꯊꯕꯛꯁꯦ ꯈꯪꯗꯦ ꯍꯧꯖꯤꯛꯀꯥꯟꯁꯦ ꯇꯧꯐꯝ ꯂꯥꯛꯐꯝꯁꯨ ꯈꯪꯗꯦ ꯑꯗꯒꯤ ꯀꯩ ꯍꯥꯏꯅꯤ ꯂꯥꯏꯔꯤꯛ ꯇꯝ ꯂꯣꯏꯔꯛꯄꯒꯤ ꯑꯩꯁꯨ ꯇꯧꯐꯝ ꯈꯪꯗꯕꯤ
ꯂꯥꯏꯔꯤꯛ ꯁꯨꯝ ꯇꯝꯒꯤꯕꯅ ꯃꯊꯥ ꯁꯥꯗꯦꯀꯣ
ꯎꯝ
ꯇꯝ ꯂꯣꯏꯔꯛꯄꯖꯤꯗꯤꯀꯣ ꯑꯁ ꯂꯥꯏꯔꯤꯛ ꯍꯥꯏꯗꯤ ꯂꯥꯏꯔꯤꯛꯇꯨꯒꯤꯖꯨ ꯑꯗꯨꯅꯖꯨ ꯂꯣꯏꯕꯖꯨ ꯅꯠꯇꯕ ꯑꯩꯈꯣꯏꯅ ꯇꯝꯃꯤꯁꯦ ꯂꯨ ꯄꯨꯡ ꯂꯣꯏ ꯂꯣꯏꯔꯦ ꯍꯥꯏꯕꯖꯨ ꯅꯠꯇꯕ
ꯎꯝ
ꯆꯠꯊꯒꯗꯧꯁꯨ ꯂꯩꯔꯤꯕ
ꯆꯠꯊꯔꯁꯨ ꯃꯇꯝꯗꯣ ꯄꯥꯝꯃꯨꯏꯌꯦ
ꯍꯣꯏ ꯄꯥ ꯑꯗꯨ ꯃꯇꯝꯖꯨ ꯂꯩꯔꯦ ꯄꯩꯁꯥꯖꯨ ꯂꯩꯔꯦ ꯑꯩꯅ ꯁꯨꯝ ꯇꯝꯃꯤꯅꯦ ꯍꯥꯏꯔꯒ ꯏꯃꯨꯡꯗ ꯑꯋꯥꯕ ꯄꯤꯕꯗꯨꯗꯤ ꯑꯃꯨꯛꯁꯨ ꯅꯠꯇ꯭ꯔ
ꯃꯥꯅꯦ
ꯌꯥꯝ ꯂꯨꯏꯗꯕ ꯃꯇꯝꯖꯦ
ꯑꯗꯨꯗꯩ ꯆꯍꯤꯁꯨ ꯁꯨꯝ ꯑꯍꯟ ꯑꯣꯏꯁꯤꯜꯂꯦꯗꯅ ꯑꯩꯈꯣꯏꯁꯦ
ꯍꯣꯏ ꯍꯣꯏ ꯑꯗꯒꯤ ꯑꯩꯈꯣꯏ ꯅꯣꯏꯖꯤꯗꯤ ꯑꯍꯥ ꯑꯍꯥꯟꯕ ꯃꯆꯥꯒ ꯑꯣꯏꯔꯦ
ꯎꯝ
ꯑꯗꯨꯝ ꯌꯥꯗ꯭ꯔꯦ ꯁꯥꯐꯨꯝ ꯄꯤꯁꯜꯂꯛꯑꯌꯣ
ꯁꯥꯐꯨꯝ ꯄꯤꯖꯤꯜꯂꯛꯑꯦ ꯑꯩꯈꯣꯏꯗ ꯑꯣꯏꯅ ꯃꯌꯥꯝꯒꯤ ꯁꯥꯐꯨꯖꯦ
ꯈꯨꯗꯤꯡꯃꯛꯀꯤ
ꯎꯝ ꯐꯛꯂꯥꯡ ꯈꯥꯕꯒꯨꯝ ꯈꯥꯔꯒ ꯊꯝꯒꯔꯦ ꯃꯈꯥ ꯇꯥꯔꯛꯄ ꯃꯈꯩꯁꯤꯗꯤ ꯀꯩꯝ ꯈꯜꯂꯝꯃꯔꯣꯏ